ꯑ ꯇꯥꯏ ꯇꯥꯏꯌꯦ
ꯅꯪ ꯑꯁꯤ ꯑꯦꯌꯥꯔꯄꯣꯔꯠꯇ ꯆꯠꯂꯦꯅ ꯍꯥꯏꯗꯥꯏꯅꯦ
ꯑꯥ ꯆꯂ꯭ꯔꯦ
ꯍꯜꯂꯛꯑꯕꯣꯁꯨꯀꯣ
ꯍꯜꯂꯛꯑ ꯑꯩ ꯌꯨꯝ ꯌꯧꯕ ꯑꯣꯏꯅꯉꯥꯏ
ꯑꯣ ꯅꯪ ꯅꯣꯏꯗ ꯊꯤꯟꯕ ꯆꯠꯅꯤ ꯈꯣꯠꯅꯦꯅ ꯍꯥꯏꯕꯗꯣ
ꯎꯝ ꯍꯣꯏ ꯌꯥꯝꯕ ꯑꯃ
ꯑꯣ ꯑꯩ ꯅꯪ ꯀꯩꯅꯣ ꯂꯝꯕꯤ ꯂꯩꯔꯗꯤ ꯄꯣꯠ ꯑꯝꯇ ꯇꯞꯀꯦꯅ ꯇꯧꯕꯅꯤꯅ ꯌꯨꯝ ꯌꯧꯔꯛꯑꯕ ꯑꯣꯏꯔꯦ
ꯌ ꯀꯅ ꯍꯜ
ꯑꯣ ꯄꯨꯡ ꯀꯌꯥꯗ ꯆꯠ ꯄꯥꯏꯈ꯭ꯔꯤꯅꯣ
ꯄꯨꯡ ꯕꯥꯔꯣꯒꯤ ꯐ꯭ꯂꯥꯏꯠꯅꯦ ꯍꯥꯏꯕꯅꯦ ꯕꯥꯔꯣ ꯑꯗꯨꯒ ꯑꯃ ꯑꯃꯒ ꯃꯤꯅꯤꯠ ꯀꯌꯥꯅꯣꯅꯣ ꯌꯧꯔꯦ ꯍꯥꯏꯕꯗꯤ
ꯎꯝ ꯑꯩꯅ ꯅꯪꯍꯧꯗ꯭ꯔꯦꯅꯦ ꯑꯩꯗꯣ ꯈꯔ ꯉꯟꯅ ꯀꯣꯜ ꯇꯧꯔꯛꯃꯁꯨ ꯐꯥꯗꯧꯅꯤꯅꯤ
ꯎ ꯅꯉ ꯑꯁ ꯑꯣꯏꯕꯅꯤꯅ ꯆꯪꯉꯂꯝꯗꯥꯏꯗꯅ ꯍꯥꯏꯐꯦ ꯁꯨꯝ ꯆꯔꯥꯡꯅꯕꯤꯔ
ꯃꯥꯁꯦ ꯏꯍꯥꯟ ꯍꯥꯟꯅ ꯄꯥꯏꯕ ꯑꯣꯏꯔ ꯃꯥꯥꯏ ꯁꯤꯁꯦ ꯁꯤꯁꯤꯅ ꯑꯍꯥꯟꯕ ꯄꯥꯏꯑꯣꯣꯏꯗꯣꯏꯔꯥ ꯑꯣ
ꯑꯗ ꯑꯩꯈꯣꯏ ꯑꯩꯈꯣꯏ ꯃꯥ ꯃꯃꯥꯟꯅꯕ ꯑꯃ ꯂꯩ ꯃꯥꯅ ꯍꯦꯜꯞ ꯇꯧꯕꯤꯔꯛꯑꯦ ꯁꯥꯏ ꯁꯥꯏ ꯇꯧꯕꯅꯤ ꯀꯣꯄꯅꯤꯅ
ꯑꯗꯨꯗꯤ ꯃꯥꯗꯣ ꯈꯔ ꯈꯤꯇꯪ ꯀꯤꯔꯝꯒꯅꯤ ꯍꯥꯏꯗꯤ ꯑꯃꯨꯛꯇ ꯄꯥꯏꯗ꯭ꯔꯤꯕꯅꯤꯅ
ꯑ ꯑ ꯀꯇꯨ ꯏꯝꯄ꯭ꯂꯥꯏ ꯃꯅꯨꯡꯂꯂꯝꯅ ꯏꯟꯁꯥꯡ ꯊꯁꯔ ꯃ ꯏ ꯆꯥꯡ ꯈꯥꯟꯗ ꯐꯣꯇꯣ ꯊꯥꯔꯛꯑꯝꯕꯅꯤ ꯑꯗꯨꯗꯨꯒ ꯑꯗꯨꯝ ꯄꯥꯏꯕ ꯍꯧꯔꯝꯃꯅꯤ ꯄꯨꯡ ꯎꯝ ꯄꯥꯏꯕ ꯍꯧꯔꯝꯃꯅꯤ
ꯑꯣ ꯅꯨꯡꯉꯥꯏꯇꯦꯅꯦ ꯑꯗꯨ ꯃꯥꯅ ꯆꯠꯂꯤꯅ ꯀꯩ ꯂꯝꯗꯅꯣ
ꯁꯨꯝꯕ ꯁꯨꯝ ꯂꯩꯕꯗꯣ ꯊꯕꯛꯇꯣ ꯀꯩꯅꯣ ꯇꯧꯋꯦꯅ ꯑ-ꯑ-ꯑ-ꯑ ꯑ ꯃꯄꯥꯅ ꯑꯃꯨꯛ ꯃꯇꯝ ꯈꯔ ꯂꯩꯔꯨꯒꯦꯅ ꯊꯕꯛ ꯌꯦꯡꯕꯒꯤ ꯆꯠꯈꯤ ꯕꯅꯦꯕ
ꯊꯕꯛ ꯍꯥꯏꯁ‌ꯦ ꯀꯝ ꯄꯦꯟꯒꯤꯔꯣ ꯅꯠꯇ꯭ꯔꯒ ꯀꯩ ꯀꯩ ꯍꯥꯏꯗꯤ ꯂꯩꯗꯅ ꯑꯗꯨꯒꯨꯝꯕ
ꯍꯣꯏ ꯑꯃꯥꯏꯉ ꯍꯧꯖꯤꯛ ꯆꯪꯒ‌ꯦꯅ ꯆꯠꯈꯤꯗꯨꯕꯨꯗꯤ ꯀꯩꯅꯣꯒꯤꯅꯦꯕ ꯎ ꯑꯣꯖꯥꯒꯤꯅꯦꯕꯀꯣ
ꯑꯗꯣ ꯈꯔ ꯂꯩꯔꯒ ꯍꯥꯏꯗꯤ ꯃꯥꯅ ꯄꯥꯝꯃꯛꯄ ꯌꯥꯏ ꯄꯥꯝꯃꯛꯇꯕ ꯍꯥꯏꯕ ꯉꯝꯗꯦ ꯃꯥꯒꯤ ꯋꯥꯈꯜꯂꯣꯟ ꯂꯩꯔꯗꯤ ꯑꯗꯨ ꯑꯗꯨꯒꯤ ꯃꯇꯨꯡ ꯏꯟꯅ ꯂꯦꯞꯄꯛꯀꯗ‌ꯣꯏꯅꯦ ꯑꯗꯨꯅ ꯑꯣ ꯀꯩꯗꯤ ꯑꯣꯖ ꯍꯥꯏꯅ ꯆꯠꯈꯤꯕꯅꯤ
ꯑꯣ ꯑꯗꯨ ꯃꯥ ꯀꯩꯅꯣꯗꯤ ꯂꯩꯕ ꯈꯣꯠꯄꯩꯗꯤ ꯀꯥꯏꯗ ꯂꯩꯗꯣꯏꯅꯣ ꯔ‌ꯦꯟꯠ ꯇ ꯂꯩꯗ꯭ꯔꯥ ꯅꯠꯇ꯭ꯔꯒ ꯃꯣꯏ ꯃꯔꯤ ꯑꯇꯥꯒ ꯂꯩꯕ꯭ꯔ‌ꯣ
ꯃꯣꯏ ꯃꯔꯤ ꯃꯥꯇꯥ ꯑꯃ ꯂꯩꯌꯦ ꯃꯃꯥꯒꯤ ꯃꯁꯤ ꯃꯣꯏ ꯂꯩꯗꯣꯏꯅꯦ ꯃꯣꯏ ꯆꯥꯕꯤ ꯊꯛꯄꯤ ꯃꯣꯏꯅ ꯑꯗꯨꯝ ꯇꯧꯔꯅꯤ ꯂꯩꯐꯝꯁꯦ ꯃꯣꯏꯅ ꯄꯤ ꯄꯤꯕꯤꯔꯅꯤ ꯍꯥꯏꯗꯤ ꯃꯣꯏ ꯂꯩꯐꯝꯗꯨꯗ ꯄꯨꯂꯞ ꯄꯨꯟꯅ ꯂꯩꯃꯤꯟꯅꯔꯅꯦꯕ ꯑꯗꯨꯏꯗꯤ ꯌꯥꯝ ꯐꯔꯦ ꯍꯥꯏꯗꯤ ꯄꯩꯁꯥ ꯀꯥꯏꯊꯣꯛꯄ ꯈꯣꯠꯄꯁꯦ ꯃꯄꯥꯜ ꯂꯝ ꯃꯄꯥꯟꯗ ꯂꯩꯕꯩꯁꯤ ꯄꯩꯁꯥ ꯉꯥꯛꯇꯅꯤꯅ
ꯍ
ꯃꯥꯒꯤꯗꯤ ꯑꯃꯨꯛ ꯆꯪꯐꯝꯗꯣ ꯂꯩꯇ꯭ꯔꯦꯕ ꯃꯥꯒꯤꯕꯨ ꯁ ꯍꯥꯏꯗꯤ ꯃꯤ ꯆꯔꯣ ꯑ ꯃꯁꯥꯒꯤ ꯁꯤꯤꯟꯕ ꯅꯨꯡꯉꯥꯏꯔꯦ ꯆꯥꯕꯤ ꯊꯛꯄꯤꯗꯁꯨ
ꯇꯥꯟꯕ ꯇꯥꯟꯕꯒꯨꯝꯕ ꯃꯥꯏꯁꯦ ꯇꯥꯟꯕꯩꯅꯦꯕ ꯏꯁꯝ ꯁꯝꯅ ꯑꯗꯣ ꯍꯥꯟꯅ ꯗꯨꯀꯥꯟ ꯀꯩꯀꯩꯗꯁꯨ ꯗꯨꯀꯥꯟ ꯀꯩꯗꯁꯨ ꯈꯔ ꯌꯥꯎꯔꯝꯃꯤꯗꯅ ꯗꯨꯀꯥꯟ ꯑꯃ ꯑꯅꯤꯗꯁꯨ ꯑꯗꯩꯗꯤ ꯃꯥ ꯀꯝꯄ꯭ꯌꯨꯇꯔ ꯁꯦꯟꯇꯔꯗꯁꯨ ꯌꯥꯎꯋꯦ ꯈꯣꯠꯂꯦꯅ ꯇꯥꯥꯒꯤꯈꯤꯕ
ꯎꯝ ꯃꯥꯏ ꯀꯥꯡ ꯑꯗꯨꯅ ꯄꯩꯁꯥꯁꯦ ꯃꯅꯤꯄꯨꯔꯗꯗꯤ ꯄꯩꯁꯥꯁꯦ ꯌꯥꯝ ꯄꯤꯛꯏꯗꯥꯅ
ꯑꯗꯩ ꯃꯥꯗꯣ ꯑꯥꯗ ꯆꯠꯂꯒ ꯑꯥꯗ ꯆꯠꯂꯒ ꯀꯩꯀꯩ ꯈꯔ ꯇꯥꯜꯂꯒ ꯄꯩꯁꯥꯗꯣ ꯍꯦꯟꯅ ꯄꯥꯏꯅꯤꯡꯉꯝꯒꯅꯤꯌ‌ꯦ ꯑꯗꯩꯗꯤ ꯑꯥꯗ ꯆꯠꯄꯁꯦ ꯑꯌꯥꯝꯕꯅ ꯑꯩꯈꯣꯏꯅ ꯋꯥꯅꯩꯁꯦ ꯆꯥꯕ ꯊꯛꯄ ꯒꯨꯝꯕꯗꯅꯦ ꯄꯩꯁꯥ ꯌꯥꯝ ꯆꯪꯉꯤꯁꯦ ꯆꯦꯡ ꯆꯥꯛ ꯀꯩꯀꯩ ꯃꯌꯥꯝ ꯂꯩꯔꯛꯄꯅꯤꯅ ꯑꯗꯣ ꯃꯤ ꯑꯃꯅ ꯄꯨꯊꯣꯛꯄ ꯄꯤꯔꯒ ꯑꯗꯨꯃꯥꯏꯅ ꯂꯩꯔꯕꯨꯗꯤ ꯄꯩꯁꯥ ꯇꯨꯡ ꯇꯨꯡꯁꯟꯕ ꯃꯇꯝꯗ ꯌꯥꯝ ꯋꯥꯅ ꯊꯣꯛꯑꯔꯣꯏ
ꯑ
ꯐꯔꯦ ꯐꯔꯦ ꯀꯞꯄꯨ ꯀꯞꯈꯤꯕ꯭ꯔꯣ ꯃꯥꯕꯣ
ꯀꯞ ꯇ ꯀꯄ ꯂꯩ ꯀꯦ ꯃꯄꯛꯅꯤꯡ ꯁꯨꯝ ꯅꯨꯡꯁꯤꯕ ꯈꯣꯠꯄ ꯑꯗꯒꯤ ꯂꯝ ꯂꯥꯞ ꯆꯠꯂꯛꯄ ꯑꯗꯨꯅ ꯍꯥꯏꯐꯦꯠ ꯋꯥꯈꯜꯗ ꯆꯤꯡꯅꯕ ꯆꯔꯥꯡꯅꯕꯗꯨꯕꯨꯗꯤ ꯂꯩ ꯏꯆꯥꯅꯤꯅ ꯀꯩꯁ ꯌꯥ ꯋꯥꯦ
ꯍꯥꯏꯗꯤ ꯃꯣꯏ ꯕꯕꯥ ꯃꯃꯥ ꯂꯣꯏ ꯆꯠꯂꯤꯔꯣ ꯃꯧꯄꯥꯁꯨ ꯀꯅꯥ ꯀꯅꯥ ꯆꯠꯂꯤꯅꯣ
ꯊꯤꯟꯕꯁꯦ ꯑꯩ ꯌꯥꯎꯨꯔꯦ
ꯎꯝ
ꯑꯩꯗꯤ ꯃꯣꯏ ꯕꯕꯥꯅꯦ ꯑ ꯃꯣꯏ ꯒꯥꯔꯤ ꯑꯃ ꯅꯦꯛꯑꯦ ꯑꯗꯨꯒ ꯑꯃꯅꯐꯚꯥꯔꯠ ꯃꯤ ꯃꯉꯥ ꯃꯤ ꯃꯔꯤꯁꯨ ꯂꯣꯏꯁꯤꯟꯕ ꯃꯥꯥꯡꯒ ꯊꯥ ꯃꯉꯥ
ꯑꯣ ꯑꯩꯁꯦ ꯅꯉꯣꯟꯗ ꯄꯨꯡꯈꯥꯏꯃꯨꯛꯀꯤ ꯃꯃꯥꯡꯗ ꯀꯣꯜ ꯇꯧꯔꯛꯑꯝꯃꯗꯤ ꯄꯣꯠꯇꯣ ꯇꯞꯄꯁꯨ ꯅꯪꯦ ꯇꯧꯅꯤ ꯑꯩꯅ ꯅꯪ ꯉꯔꯥꯡ ꯆꯠꯅꯤ ꯅꯪ ꯉꯔꯥꯡ ꯆꯠꯅꯤꯅ ꯍꯥꯏꯐꯦꯠ ꯍꯥꯏꯕꯗꯣ ꯑꯗꯨꯗꯨꯗ ꯑꯩꯁꯦ ꯇ ꯁꯤꯗꯅ ꯇꯧꯕꯅꯦ ꯑꯗꯨ ꯅꯪꯍꯧꯗ꯭ꯔꯦꯅꯦ ꯑꯗꯨ ꯑꯩ ꯀꯣꯟꯅ ꯑꯃꯨꯛ ꯆꯠꯂ ꯂꯩꯗ ꯌꯥꯔꯣꯏ ꯑꯗꯨꯗꯤ
ꯀꯩ ꯍꯩ ꯐꯣꯟꯣ ꯅꯪ ꯂꯩꯗꯣꯏꯅ
ꯁꯨꯝ ꯀꯩꯀꯩ ꯈꯔ ꯂꯩꯒꯦꯅ ꯇꯧꯕꯅꯤꯗ ꯑꯩꯈꯣꯏ ꯁꯤꯗꯅ ꯇꯥꯡꯉꯦ ꯐꯪꯕꯕꯨꯗꯤ ꯐꯪꯉꯁꯨ ꯁꯤꯅ ꯃꯃꯟꯗꯣ ꯌꯥꯝ ꯍꯦꯜꯂꯦ ꯑꯥꯗꯩ ꯑꯣꯏꯅ ꯂꯩ ꯍꯜꯂꯛꯀꯦꯅ ꯈꯟꯕ ꯑꯗꯨꯏꯅꯦ ꯑꯗꯣ ꯅꯪ ꯆꯥꯛꯇꯤ ꯆꯥꯔꯕꯣ
ꯁꯤ ꯍꯜꯂꯛꯄ ꯆꯥꯛ ꯆꯥꯕꯨ ꯇꯣꯛꯇ ꯉꯥꯏꯔꯦ
ꯑꯗꯨꯗꯤ ꯑꯩꯩꯅ ꯐꯣꯟ ꯇꯧꯔꯛꯏꯁꯦ ꯌꯥꯝ ꯇꯥꯟ ꯆꯥꯅ ꯇꯧꯔꯛꯦꯅꯦ
ꯎꯝꯪ ꯃꯥꯡ ꯊ ꯊꯧꯔꯝꯕꯅꯦ ꯒꯥꯔꯤꯗꯣ ꯍꯈꯤꯇꯪ ꯊꯨꯅ ꯊꯧꯔꯛꯑꯦ ꯑꯁꯤ ꯍꯜꯂꯛꯄ ꯇꯥꯏꯃꯤꯡꯁꯦ ꯀꯩꯅꯣ ꯑꯣꯏꯗꯕꯩꯅ ꯑꯗꯨꯝ ꯀꯣꯝꯃꯦꯕꯀꯣ ꯀꯣꯝꯃꯒꯅꯤ ꯑꯩ ꯂꯝꯃꯤ ꯀꯣꯝꯃꯦꯕ ꯂꯝꯃꯤ ꯀꯂꯤ ꯁ ꯁ ꯊꯕ ꯂ
ꯎ ꯑꯗꯨꯣ ꯀꯩꯀꯩ ꯃꯊꯦꯜ ꯆꯥꯔꯒꯦ ꯉꯁꯤꯒꯤꯗꯤ
ꯑꯁ ꯍ ꯏꯔꯣꯟꯕ ꯑꯃꯅꯦ ꯀꯥꯡꯉꯧ ꯑꯃꯅꯦ ꯑꯗꯨꯒ ꯆꯤꯟꯖꯥꯛꯅꯦꯅꯦ ꯁꯨꯪ ꯂꯥꯛꯑꯅꯤ ꯈꯪꯗꯦ ꯈꯥꯏꯗꯅ ꯑꯗꯨꯃꯥꯏꯅ ꯊꯧꯅ ꯆꯥꯔꯦ ꯍꯣꯏ ꯅꯣꯏꯅꯤ ꯀꯩ ꯃꯊꯦꯜ ꯆꯔꯒꯦ
ꯑꯩꯈꯣꯏꯗꯤ ꯉꯥ ꯊꯣꯡꯉꯦ ꯉꯁꯤ
ꯎꯝ
ꯉꯁꯥꯏ ꯑꯩꯈꯣꯏ ꯃꯥꯅ ꯀꯩꯅꯣꯗꯒꯤ ꯃꯣꯏ ꯄꯥꯠꯇ ꯉꯥ ꯃꯌꯥꯝ ꯌꯣꯜꯂꯝꯃꯦꯅ ꯉꯥ ꯑꯆꯧꯕ ꯑꯃ ꯂꯧꯔꯛꯄ ꯑꯗꯨꯗꯣ ꯆꯥꯗꯅꯕ ꯀꯨꯏꯔꯦꯅ ꯉꯥꯗ ꯑꯣꯏꯅ ꯆꯥꯔꯁꯦꯅ ꯉ ꯆꯆꯥ ꯌꯥꯝ ꯍꯥꯎꯋꯦ ꯑꯗꯣ ꯍꯧꯖꯤꯛꯁꯦ ꯉꯥ ꯍꯥꯎꯕꯕꯨꯗꯤ ꯋꯥꯠꯂꯦꯀꯣ ꯍꯥꯏꯗꯤ ꯏꯁꯤꯡ ꯇꯥꯕ ꯃꯇꯝ ꯃꯇꯝꯒꯤ ꯉꯥꯁꯦ ꯍꯥꯎꯕ ꯋꯥꯠꯂꯦ ꯍꯥꯏꯕꯅꯦꯕ ꯎꯟꯒꯨꯝꯕ ꯅꯤꯡꯊꯝꯊ ꯇꯥꯥꯒꯨꯝꯕꯗꯅ ꯌꯥꯝ ꯍꯦꯜꯂꯦ ꯍꯥꯏꯕꯅꯦꯕ ꯉꯥ ꯍꯥꯎꯧꯕꯁꯦ ꯑꯗꯣ ꯉꯁꯤꯒꯤ ꯉꯥꯗꯨꯗꯤ ꯐ꯭ꯔꯦꯁ ꯑꯣꯏꯕꯩꯔꯥ ꯀꯩꯅꯣ ꯈꯪꯗꯦ ꯄꯥꯠꯇ ꯑꯣꯏꯕꯩꯔꯥ ꯀꯩꯅꯣ ꯃꯆꯤꯟꯖꯥꯛꯁꯨ ꯃꯣꯏꯒꯤ ꯅꯥꯄꯤ ꯄꯤꯖꯔꯒ ꯊꯥꯛꯄꯤꯗꯣ ꯑꯗꯨ ꯑꯣꯏꯕ ꯃꯥꯜꯂꯦ ꯑꯗꯨꯅ ꯎꯝ ꯃꯆꯤꯟꯖꯥꯛꯅ ꯊꯥꯛꯄ ꯅꯠꯇꯕꯅꯤꯅ ꯉꯥꯗꯣ ꯌꯥꯝ ꯇꯥꯁꯜꯂꯒ ꯌꯥꯝ ꯍꯥꯎ ꯑꯗꯨ ꯑꯣꯏꯌꯦꯦ ꯍꯥꯎꯕ ꯍꯥꯎꯋꯦ ꯌꯥꯝꯅ
ꯑꯥ
ꯑꯗꯩꯗꯤ ꯑꯩ ꯅꯉꯣꯟꯗꯁꯨ ꯀꯩꯅꯣꯝꯇ ꯍꯥꯏꯒꯦꯅ ꯑꯩꯈꯣꯏ ꯅꯍꯥꯟꯅꯦ ꯁꯨꯃꯥꯏꯅ ꯍꯥꯏꯅꯕꯅꯦꯕ ꯑꯩꯈꯣꯏ ꯂꯩꯀꯥꯏꯒꯤ ꯑꯣꯏꯕ ꯃꯤꯈꯩ ꯄꯨꯂꯞ ꯄꯨꯜꯂꯒ ꯀꯣꯏꯕ ꯆꯠꯂꯨꯁꯦꯅ ꯍꯥꯏꯅꯕꯅꯦꯕ ꯄꯤꯛꯅꯤꯛ ꯑꯃ ꯁꯤꯟꯖꯦꯅ ꯏꯃꯥꯟꯅꯕꯤꯒ ꯑꯩꯈꯣꯏꯁꯤꯡ ꯃꯅꯤꯡꯒꯤ ꯑꯉꯥꯡꯒ ꯂꯩꯕꯗꯣ ꯃꯣꯏꯅꯁꯨꯨ ꯍꯥꯏꯅꯔꯛ ꯂꯄꯅꯦ ꯑꯗꯣ ꯅꯪꯁꯨ ꯌꯥꯎ ꯌꯥꯗꯣꯏꯔꯣ ꯍꯥꯏꯗꯤ ꯀꯟꯐꯥꯔꯝꯗꯤ ꯇꯥꯗ꯭ꯔꯦ ꯑꯗꯣ ꯃꯤꯗꯣ ꯃꯁꯤꯡ ꯌꯥꯝꯃꯗꯤ ꯄꯨꯂꯞ ꯇꯧꯁꯦꯅ ꯍꯥꯏꯕꯅꯦꯕ ꯑꯗꯣ ꯌꯥꯗꯣꯏꯔꯥ ꯅꯪꯁꯨ ꯌꯥꯎꯕ ꯌꯥꯎꯅꯤꯡꯕ꯭ꯔꯣ
ꯅꯨꯄꯥ ꯍꯌꯥ ꯅꯨꯄꯤ ꯀꯌꯥꯅꯣ
ꯑꯗꯨ ꯂꯩꯇ ꯌꯦ ꯅꯨꯄꯥꯅ ꯅꯨ ꯄꯤꯂ ꯂꯩꯇꯦꯕ
ꯅꯠꯇꯦ ꯅꯠꯇꯦ ꯅꯨꯄꯥ ꯍꯌꯥꯅ ꯍꯥꯏꯗꯤ ꯑꯍꯟꯈꯩ ꯌꯥꯎꯕ꯭ꯔꯥ ꯑꯩ ꯅꯍꯥꯟꯅ ꯈꯅꯥ ꯈꯅꯥ ꯑꯣꯏꯅꯣ
ꯑꯍꯟ ꯌꯥꯎꯗꯦꯕ ꯑꯍꯟ ꯌꯥꯎꯗꯦꯕ ꯅꯨꯄꯥ ꯍꯥꯏ ꯁꯝ ꯑꯩꯈꯣꯏ ꯂꯩꯀꯥꯏꯒꯤ ꯂꯩꯔꯤꯕ ꯅꯨꯄꯥ ꯅꯍꯥꯁꯤꯡꯁꯦ ꯑꯩꯈꯣꯏꯒꯨꯝꯕꯒꯤ ꯃꯔꯣꯟꯁꯩ ꯁꯤꯒꯨꯝꯕ ꯉꯥꯛꯇꯅꯦ ꯍꯥꯏꯗꯤ ꯏꯃꯥꯟꯅꯕ ꯏꯃꯥꯟꯅꯕꯗ ꯏꯅꯥꯎꯅ ꯅꯨꯄꯥ ꯏꯅꯥꯎꯅ ꯅꯨꯄꯤ ꯌꯥꯎꯅꯤꯡꯕꯁꯤꯡꯁꯨ ꯌꯥꯏꯑꯕ ꯑꯍꯟ ꯍꯥꯏꯗꯅ ꯁꯦꯅꯤꯌꯔ ꯑꯗꯨꯝꯕ ꯅꯠꯇꯦꯕꯀꯣ ꯑꯗꯨ ꯌꯥꯎꯕ ꯌꯥ ꯅꯪ ꯌꯥꯎꯅꯤꯡꯉꯗꯤ ꯅꯪ ꯑꯗꯨꯝ ꯍꯥꯏꯔꯛꯑꯣ ꯃꯤꯗꯣ ꯌꯥꯝꯃꯗꯤ ꯅꯣꯡꯃ ꯌꯥꯝ ꯊꯨꯅ ꯆꯜꯂꯒ ꯆꯠꯁꯦꯅ ꯍꯥꯏꯕ
ꯌꯥꯎꯔꯦ ꯌꯥꯎꯔꯦ ꯌꯥꯎꯁꯦ ꯃꯌꯥꯝ ꯁꯪ ꯀꯜ ꯍꯥꯏꯅꯔꯛꯑꯦꯅ ꯅ ꯆ ꯆꯁ
ꯌꯥꯏꯌꯦ ꯀꯩꯅꯣꯗꯤ ꯅꯪ ꯍꯧꯗ꯭ꯔꯦ ꯅꯣꯏ ꯗꯥꯗꯥ ꯗꯨꯗꯤ ꯅꯪ ꯍꯧꯗ꯭ꯔꯦ ꯃꯥ ꯆꯠꯄꯅ ꯍꯟꯇꯣꯛꯈ꯭ꯔꯦ ꯈꯤꯇꯪ ꯃꯥꯡꯖꯧꯅꯅ ꯄ꯭ꯂꯥꯟ ꯁꯤꯜꯂꯝꯃꯗꯤ
ꯍꯝ ꯑꯗꯒꯤ ꯀꯩꯅꯣꯁꯤꯁꯨ ꯑꯗꯨꯝ ꯍꯥꯏꯗꯤ ꯆꯠꯄꯁꯦ ꯄꯩꯁꯥ ꯅꯨꯡꯁꯥꯁꯨ ꯑꯗꯨꯝ ꯃꯊꯧ ꯇꯥꯏꯌꯦꯅ ꯑꯗꯨꯅ ꯑꯗꯨ ꯂꯥꯡꯁꯝ ꯈꯣꯠꯁꯟꯕꯗꯣ ꯌꯥꯝ ꯌꯥꯝꯕꯗꯤ ꯆꯪꯉꯗꯤ ꯍꯥꯏ ꯇꯥꯔꯁꯨ ꯈꯔ ꯃꯥꯡꯁꯤꯟꯅꯅ ꯈꯪꯍꯜꯂꯛꯑꯣ ꯑꯗꯨꯒ
ꯍꯣꯏ ꯑꯗꯣ ꯀꯩꯅꯣ ꯇꯧꯔꯁꯦ ꯑꯗꯨꯝ ꯍꯥꯏꯗꯤ ꯄꯩꯁꯥꯗꯣ ꯑꯗꯨꯝ ꯇꯨꯡꯁꯤꯟꯕ ꯍꯧꯔꯣ ꯆꯠꯄ ꯍꯥꯏꯁꯦ ꯃꯌꯥꯝ ꯁꯨ ꯃꯥ ꯃꯒꯤ ꯊꯕꯛ ꯆꯠꯅꯕꯅꯤꯅ ꯁꯨꯇꯤꯒꯨꯝꯕ ꯌꯦꯡꯉꯒ ꯂꯣꯏ ꯆꯠꯅꯔꯛꯀꯗꯣꯏꯅꯤꯗꯅ ꯑꯉꯥꯡ ꯇꯨꯏꯁꯟ ꯇꯧꯕ ꯈꯣꯠꯄꯁꯨ ꯃꯌꯥꯝ ꯌꯥꯎꯅꯑꯕꯅꯤꯅ ꯑꯗꯨꯒꯨꯝꯕꯗꯨꯁꯨꯗꯤ ꯊꯥꯔꯝꯗꯣꯏꯅ ꯁꯟꯗꯦꯒꯨꯝꯕ ꯅꯠꯇ꯭ꯔꯒ ꯁꯨꯇꯤ ꯂꯩꯕ ꯅꯨꯃꯤꯠ ꯑꯝꯗ ꯑꯣꯏꯅ ꯇꯧꯔꯛꯀꯅꯤ ꯑꯗꯣ ꯑꯗꯨꯝ ꯊꯨꯅꯗꯤ ꯇꯧꯔꯅꯤ ꯍꯥꯏ ꯍꯥꯏꯗꯤ ꯐꯤꯛꯁ ꯅꯣꯏ ꯌꯥꯕ ꯃꯤ ꯌꯥꯝ ꯃꯁꯤꯡ ꯌꯥꯔꯛꯑꯗꯤ ꯑꯗꯨꯝ ꯊꯨꯅ ꯇꯧꯁꯦꯅ ꯍꯥꯏꯅꯕꯅꯦꯕꯀꯣ ꯑꯗꯣ ꯑꯗꯨꯝ ꯅꯣꯏꯁꯨ ꯄꯩꯁꯥ ꯅꯨꯡꯁꯥꯗꯣ ꯂꯥꯡꯁꯤꯜꯂꯒ ꯊꯝꯃꯣ ꯍꯥꯏꯗꯤ ꯈꯨꯠꯇ ꯑꯗꯨꯝ ꯈꯔ ꯊꯝꯃꯒ ꯍꯌꯦꯡ ꯐꯠ ꯂꯥꯡ ꯆꯠꯁꯦ ꯊꯠ ꯂꯥꯎꯅ ꯍꯥꯏꯁꯦ ꯑꯗꯨꯝ ꯅꯣꯡꯅꯤ ꯃꯃꯥꯡꯗꯩ ꯁꯨꯃꯥꯏꯅ ꯇꯧꯔꯁꯦꯅ ꯍꯥꯏꯔꯛꯑꯟꯗꯅ
ꯑ
ꯆꯠꯂꯥꯁꯦ
ꯑ ꯍꯣ ꯍꯣꯏ ꯌꯥꯔꯦ
ꯎꯝ ꯃꯣꯏ ꯑꯉꯥꯡ ꯃꯌꯥꯝ ꯑꯃꯁꯨ ꯌꯥꯎꯅꯤꯡꯉꯦ ꯍꯥꯏꯅꯕꯅꯦꯕ ꯍꯪꯗꯤ ꯈꯔꯗꯤ ꯍꯪꯅꯔꯦꯕ ꯑꯩꯁꯨ ꯅꯪꯉꯣꯟꯗ ꯑꯝꯇ ꯍꯪꯒꯦ ꯒꯦꯅ ꯈꯟꯗꯤꯦ ꯈꯟꯕ
ꯎꯝ
ꯑꯗꯣ ꯑꯩꯅ ꯄꯣꯠ ꯇꯞꯄꯩ ꯃꯇꯥꯡꯗꯣ ꯄꯣꯠꯇꯣ ꯇꯞꯄ ꯀꯥꯟꯗ ꯑꯣꯏꯅ ꯄꯣꯠ ꯇꯞꯄꯩꯗꯨꯁꯨ ꯐꯣꯟ ꯇꯧꯒꯦ ꯑꯗꯣ ꯁꯤꯁꯨ ꯇꯧꯒꯦꯅ ꯄꯨꯜꯂꯞ ꯍꯥꯏꯒꯦꯅ ꯈꯜꯂ ꯇꯧꯔꯛꯄꯗ ꯑꯩꯁꯦ ꯆꯥꯛ ꯅꯨꯡ ꯊꯣꯡꯕꯅꯦ ꯑꯗꯩꯗꯤ ꯆꯥꯛ ꯆꯥꯕ ꯈꯣꯠꯄ ꯇꯣꯂꯛꯄꯗꯗꯤ ꯄꯨꯡꯗꯣ ꯑꯥ ꯌꯧꯊꯣꯛꯈ꯭ꯔꯦꯕ ꯑꯗꯨꯅꯤ ꯅꯪ ꯅꯪꯍꯧꯗ꯭ꯣꯏꯗꯣ
ꯆꯠ ꯄꯗꯥꯗꯤ ꯒꯥꯔꯤ ꯑꯆꯧꯕꯗ ꯆꯁ ꯇ ꯌꯥꯔꯔꯥꯔꯣꯢ ꯑꯗꯨꯗꯤ ꯃꯤ ꯑꯃꯅꯤ ꯌꯥꯝ ꯃꯥꯂꯦ
ꯒꯥꯔꯤ ꯑꯆꯧꯕ ꯅꯠꯇ꯭ꯔꯗꯤ ꯌꯥꯔꯔꯣꯏ ꯍꯥꯏꯗꯤ ꯅꯨꯄꯤ ꯑ ꯅꯨꯄꯤꯁꯨ ꯃꯌꯥꯝ ꯌꯥꯎꯔꯦ ꯅꯨꯄꯥꯇꯪ ꯑꯣꯏꯔꯕꯨꯗꯤ ꯒꯥꯔꯤ ꯃꯆꯥꯗ ꯑꯃ ꯑꯃꯅꯤ ꯊꯣꯡꯉꯒ ꯆꯠ ꯌꯥꯕ ꯅꯨꯄꯤꯁꯨ ꯌꯥꯎꯋꯦꯗ ꯑꯉꯥꯡꯁꯨ ꯑꯉꯥꯡ ꯍꯥꯏꯗꯤ ꯑꯩꯈꯣꯏ ꯃꯈꯥ ꯈꯔ ꯂꯩꯗꯅ ꯃꯣꯏꯁꯨ ꯑꯗꯨꯝ ꯌꯥꯎꯅꯤꯡꯉꯦ ꯍꯥꯏꯕꯅꯦꯕ ꯑꯣ ꯃꯣꯏ ꯌꯥꯎꯔꯛꯄꯅꯤꯅ ꯄꯨꯂꯞ ꯒꯥꯔꯤ ꯑꯆꯧꯕ ꯑꯃꯗ ꯆꯟꯗ꯭ꯔꯁꯨ ꯑꯅꯤꯔ ꯀꯩꯅꯣ ꯅꯦꯛꯊꯣꯛꯑꯅꯦ ꯒꯥꯔꯤꯒꯤ ꯆꯥꯔꯖꯅꯦ ꯑꯗꯩꯗꯤ ꯑꯩꯈꯣꯏꯗ ꯆꯥꯛ ꯊꯣꯡꯕ ꯈꯣꯠꯄꯗꯣ
ꯎꯝ
ꯑꯥꯟꯅ ꯇꯧꯕ ꯄꯥꯝꯃꯦꯅ ꯍꯥꯏꯕꯅꯦ ꯈꯔ ꯑꯃꯅ ꯑꯗꯨꯅ ꯑꯗꯨꯝꯕꯩꯁꯨ ꯂꯥꯛ ꯈꯣꯠꯂꯒ ꯇꯧꯗꯣꯏꯅꯦ ꯑꯗꯩ ꯆꯥꯛ ꯊꯣꯡꯕꯒꯤ ꯒꯥꯔꯗꯦꯟꯗ ꯊꯣꯡꯉꯦꯅ ꯈꯜꯂꯣ ꯆꯥꯔ ꯇꯨꯡꯂꯣꯏ ꯂꯧꯔ ꯉꯟꯗꯅ
ꯎꯝ
ꯁꯤꯁꯨ ꯑꯗꯨꯃꯥꯏꯅ ꯄꯩꯁꯥꯗꯣ ꯀꯩꯅꯣ ꯇꯧꯁꯟꯅꯔꯒ ꯀꯟꯇ꯭ꯔꯤꯕ꯭ꯌꯨꯁꯟꯗꯣ ꯀꯌꯥꯃꯨꯛ ꯇꯥꯗꯣꯏꯅꯣ ꯃꯤ ꯑꯃꯅ ꯍꯥꯏꯕꯗꯣ ꯌꯦꯡꯉꯒ ꯇꯧꯔꯁꯦ ꯑꯗꯣ ꯅꯪꯁꯨ ꯀꯩꯅꯣꯍꯣꯏꯗꯣ ꯍꯪꯉꯛꯑꯣ ꯅꯣꯏ ꯉꯁꯥꯏꯒꯤ ꯅꯃꯥꯟꯅꯕ ꯂꯩꯕꯗꯣ ꯅꯃꯥꯟꯅꯕꯗꯤ ꯑꯩꯈꯣꯏꯒ ꯈꯪꯅꯗꯕ ꯅꯠꯇꯕ ꯑꯩꯈꯣꯏ ꯈꯪꯅꯕ ꯑ ꯑꯁꯤꯦ ꯂꯩꯀꯥꯏꯒꯤ ꯅꯣꯏꯒꯤ ꯈꯪꯅꯕꯒꯤꯗꯣ ꯑꯩ ꯃꯣꯏꯗꯤ ꯅꯝꯕꯔ ꯌꯥꯎꯗ꯭ꯔꯦꯕꯀꯣ
ꯋꯥꯣꯏꯅꯤ ꯍꯥꯏ ꯀꯦ ꯑꯇꯩꯒꯤ ꯁꯪꯅꯕꯧ ꯃꯥꯥꯟꯅꯤ ꯍꯣꯏ ꯑꯅꯤꯒꯤ ꯁꯪꯅꯤ ꯍꯥꯏ ꯍꯥꯏꯦ ꯑꯗꯨꯒ ꯍ ꯁꯂꯨꯅ
ꯃꯤꯗꯣ ꯃꯄꯨꯡ ꯐꯥꯅ ꯆꯠꯂꯗꯤ ꯅꯨꯡꯉꯥꯏꯗꯅ ꯆꯠꯂꯤꯅꯤꯅ ꯃ ꯈꯪ ꯆꯄꯗꯨꯁꯨ ꯅꯨꯡꯉꯥꯏꯇꯦꯕ ꯑ ꯅ ꯆꯠꯅꯤꯡꯕ ꯃꯐꯝ ꯂꯩꯕ꯭ꯔꯣ ꯍꯥꯏꯗꯤ ꯁꯤꯗ ꯆꯠꯁꯦꯅ ꯈꯟꯕꯗꯣ
ꯏ ꯏꯁ ꯄꯠ ꯅꯣꯏ ꯅꯈ ꯅꯈ ꯆ ꯌꯥꯔꯦ
ꯑꯩꯈꯣꯏꯁꯨ ꯆꯠꯇꯤ ꯆꯠꯇ꯭ꯔꯤꯝꯅ ꯈꯪꯗꯦ ꯑꯗꯣ ꯃꯌꯥꯝꯅ ꯁꯣꯁꯦꯜ ꯃꯦꯗꯤꯌꯥꯗ ꯊꯥꯒꯠꯅꯕ ꯈꯣꯠꯄ ꯄꯣꯇꯣ ꯀꯩ ꯁꯨꯝ ꯎꯕꯗꯣ ꯔꯤꯜꯁꯀꯨꯝꯕ ꯎꯕꯗꯣ ꯑꯗ ꯐꯖꯕ ꯃꯥꯟꯕ ꯃꯐꯝꯅꯦ ꯈꯜꯂꯛꯀꯗꯣꯏꯁꯦ ꯑꯗꯨꯒꯤ ꯊꯕꯛꯇꯨꯗ ꯅꯨꯄꯤ
ꯀꯩꯅꯣ ꯊꯣꯡꯃꯤ ꯊꯥꯛꯄ ꯌꯥꯔ ꯂꯣꯏ ꯇꯧꯕꯒꯤ ꯋꯥꯔꯤꯗ
ꯊꯣꯡꯕꯤ ꯊꯥꯛꯄꯤꯁꯨ ꯍꯥꯟꯅ ꯇꯧꯔꯁ ꯊꯣꯡꯝꯕꯤ ꯊꯥꯛꯄꯤꯗꯨꯁꯨ ꯍꯥꯟꯅ ꯇꯧꯔꯁꯦꯕꯀꯣ ꯀꯣ ꯑꯗꯨꯗꯨꯒ ꯃꯐꯝꯗꯨꯁꯨ ꯑꯩꯈꯣꯏꯅ ꯅꯨꯄꯤꯉꯩꯅ ꯈꯜꯂꯛꯑꯒꯦ ꯑꯗꯨꯗꯨꯒ ꯄꯨꯂꯞ ꯆꯠꯅꯕ ꯑꯥꯅ ꯇꯧꯕꯅ ꯕꯤꯠ ꯂꯩꯗꯅ ꯃꯌꯥꯝ ꯄꯨꯜꯂꯒ ꯍꯍꯥꯎ ꯇꯧꯔꯒ ꯊꯣꯡꯕ ꯑꯗꯣ ꯌꯨꯝꯗꯩ ꯊꯣꯡꯉ ꯄꯨꯟꯅꯔꯁꯨ ꯌꯥꯕꯨꯗꯤ ꯌꯥꯏ ꯍꯥꯏꯔ ꯍꯧꯖꯤꯛꯀꯤꯁꯨꯅ ꯐꯗꯧ ꯃꯥꯜꯂꯦ ꯑꯣ ꯅꯣꯏꯗꯗꯥ ꯌꯥꯎꯗꯕꯁꯦ ꯅꯨꯡꯗꯤ ꯅꯨꯡꯉꯥꯏꯇꯦ ꯃꯥꯗꯣ ꯍꯥꯏꯗꯤꯦ ꯍꯥꯏꯔꯝꯕꯅꯦꯕ ꯑꯗ ꯇꯥꯏꯃꯤꯡꯁꯦ ꯏꯁꯥ ꯆꯥꯅꯈꯤ ꯅꯠꯇ꯭ꯔꯕ ꯑꯗꯨꯅ
ꯍꯣꯏ ꯍꯣꯏ ꯐꯔꯦ ꯐꯔꯦ ꯑꯗꯨꯗꯤ ꯀꯩꯅꯣ ꯇꯧꯔꯁꯦ ꯊꯝꯕꯁꯦ ꯑꯩ ꯑꯃꯨꯛ ꯄꯥꯎ ꯐꯥꯎꯔꯛꯀꯦ
ꯍꯣꯏ ꯌꯥꯏꯌꯦ ꯌꯥꯏꯌꯦꯦ ꯑꯗꯣ ꯅꯣꯏ ꯑꯗꯨꯝ ꯈꯔ ꯊꯨꯅꯗꯤ ꯍꯥꯏꯖ ꯁꯤꯟꯅꯔꯛꯑꯣ ꯀꯣ ꯍꯥꯏꯗꯤ ꯀꯨꯏꯅ ꯆꯪꯍꯟ ꯉꯅꯕ ꯃꯇꯝꯗꯣ ꯑꯩꯈꯣꯏꯁꯨ ꯊꯨꯅ ꯅꯪꯅ ꯑꯗꯨ ꯀꯟꯐꯥꯔꯝ ꯃꯣꯏꯗꯣ ꯁꯨꯃꯥꯏꯅ ꯌꯥꯎꯒꯦ ꯍꯥꯏꯔꯦ ꯅꯪꯅ ꯌꯥꯅꯤ ꯍꯥꯏꯔꯁꯨ ꯃꯣꯏꯅ ꯑꯃꯨꯛ ꯐꯔꯛꯇ ꯍꯥꯏꯔꯗꯤ ꯐꯔ ꯇꯅꯦꯕ ꯑꯗꯨꯅ ꯍꯥꯟꯅ ꯍꯪꯇꯣꯔꯛꯑꯣ ꯑꯗꯨꯒ ꯍꯣꯔꯦꯟ ꯇꯥꯡ ꯑꯣꯏꯅ ꯄꯥꯎ ꯐꯥꯎꯔꯛꯑꯣ ꯁꯣꯏꯗꯕꯤꯗ
ꯍꯣꯏ ꯍꯣꯏ ꯑꯩ ꯍꯣꯔꯦꯟ ꯅꯨꯡꯗꯥꯡꯋꯥꯏꯝꯗ ꯋꯥꯤꯡ ꯊꯣꯡ ꯆꯥꯏꯅꯕꯅꯤ ꯑꯗꯨꯗ ꯊꯦꯡꯅꯔꯛꯒꯦ
ꯋꯥꯔꯤꯗ ꯇꯧꯔ ꯍꯥꯏꯔꯛꯑꯒꯦ
ꯅꯪꯅ ꯍꯥꯏꯕꯒ ꯑꯩ ꯁꯣꯝꯅ ꯀꯥꯟꯗ ꯑꯃꯨꯛ ꯍꯥꯏꯖꯟꯈꯤꯗ
ꯑ ꯍ ꯍ ꯌꯥ ꯌꯥ
ꯐꯔꯦ ꯐꯔꯦ ꯊꯝꯃꯦ ꯊꯝꯃꯦ ꯑꯗꯨꯗꯤ ꯎꯝ ꯑꯃꯨ ꯐꯥꯎꯅꯔꯁꯤꯦ ꯎꯝꯝ